ꯇꯥꯕ꯭ꯔꯣ
ꯇꯥꯔꯕ꯭ꯔꯣ
ꯇꯥꯏꯌꯦ ꯈ
ꯅꯪꯒꯤ ꯃꯈꯣꯟꯁꯦ ꯌꯥꯝ ꯄꯤꯛꯑꯦ ꯇꯥꯕ
ꯍꯜꯂꯣ ꯍꯜꯂꯣ
ꯇꯥꯏꯌꯦ ꯍꯜꯂꯣ
ꯑꯁ ꯑꯩ ꯍꯧꯖꯤꯛꯀꯤ ꯁꯣꯏꯕꯗꯤ ꯈꯪꯕ꯭ꯔꯥ ꯈꯟ ꯑꯦ
ꯀꯠ ꯑ ꯀꯥꯏꯗ ꯗꯨꯨꯝ ꯁꯣꯏꯕꯅꯤꯗ ꯃꯤ ꯂꯣꯏꯅꯃꯛ ꯇꯥꯕ꯭ꯔꯣ
ꯇꯥꯏꯌꯦ ꯇꯥꯏꯌꯦ
ꯅꯪꯒꯤ ꯚꯣꯏꯁꯇꯣ ꯌꯥꯝ ꯄꯤꯛꯑꯦꯃꯤ
ꯈꯪꯗꯦ
ꯀꯔꯤ ꯇꯧꯒꯦꯔꯥ ꯈꯪꯗꯦ ꯏꯄꯤꯛ ꯄꯤꯛꯑꯒ ꯉꯥꯏꯀꯣ ꯑꯥꯃꯔꯥ ꯑꯩ
ꯇꯥ ꯇꯥꯗꯤ ꯇꯥꯕ꯭ꯔꯥ꯫
ꯑꯃꯨꯛꯀ ꯋꯥ ꯉꯥꯡꯉꯨꯅꯦ꯫
ꯇꯥꯗꯤ ꯇꯥꯕ꯭ꯔꯥ꯫
ꯇꯥꯗꯤ ꯇꯌꯦ ꯌꯥꯝꯅ ꯄꯤꯛꯅ ꯇꯥꯏꯌꯦꯕ꯫
ꯔꯨꯝ ꯃꯅꯨꯡꯗ ꯂꯩ ꯔꯨꯝ꯫ ꯔꯨꯝ ꯃꯅꯨꯡꯗ ꯂꯩꯕꯗꯣ ꯃꯣꯏ ꯑꯅꯤ ꯀꯩꯅꯣ ꯂꯩꯈ꯭ꯔꯕꯒꯤ ꯃꯈꯣꯟ ꯌꯥꯝ ꯇꯥꯏꯕ ꯗꯨꯒꯤ ꯅꯣꯏ ꯌꯥꯗꯦ ꯍꯥꯏꯌꯦꯅ꯫
ꯑꯧ ꯕꯣꯁꯦ ꯕꯦꯛꯒ꯭ꯔꯥꯎꯟ ꯅꯣꯏ꯭ꯁ ꯁꯏ ꯌꯥꯝꯕꯥ ꯌꯥꯗꯣꯏꯅꯦ ꯍꯥꯏ꯫
ꯀꯩꯅꯣ ꯅꯪ ꯀꯩꯅꯣ ꯆꯠꯂꯦ ꯍꯥꯏꯌꯦꯅ
ꯎꯝ ꯆꯠꯂꯦ ꯑꯗꯨ ꯍꯟꯂꯛꯅ ꯇꯨꯝꯃꯒ ꯍꯧꯒꯠꯂꯦ ꯍꯧꯖꯤꯛꯇꯤ꯫
ꯀꯔꯤꯔꯣ ꯑꯗꯨꯗ ꯆꯠꯂꯒ ꯍꯦꯟꯅ ꯅꯥꯈ꯭ꯔꯦꯗ ꯅꯪ꯫
ꯕꯦꯔꯥ ꯀꯥꯔꯦꯅꯤ ꯍꯧꯖꯤꯛ ꯀꯥꯟꯖꯦ꯫
ꯀꯩ ꯀꯩ ꯍꯥꯏꯔꯛꯑꯒꯦ꯫
ꯍꯧꯖꯤꯛꯇꯤ ꯔꯤꯖꯥꯜ ꯂꯥꯛꯇ꯭ꯔꯦ ꯍꯌꯦꯡꯅ ꯔꯤꯖꯥꯜ ꯈꯪꯒꯅꯤ꯫
ꯎꯝ ꯄꯩꯁꯥ ꯌꯥꯝ ꯆꯠꯄ꯭ꯔꯥ꯫
ꯁꯦꯕꯦꯟ ꯀꯦ ꯃꯨꯛ꯫
ꯎꯏ꯭ꯁ
ꯍꯥꯛ ꯂꯎꯕ ꯍꯧꯗ꯭ꯔꯤ ꯍꯧꯖꯤꯛ ꯍꯥ꯫
ꯅꯣꯏ ꯄꯦꯔꯦ꯭ꯟꯁ ꯈꯣꯏꯅꯗꯤ ꯀꯔꯤ ꯍꯥꯏꯕ꯭ꯔꯥ꯫
ꯃꯣꯏꯅ ꯇꯧꯕ ꯆꯠꯂꯣꯅ ꯑꯁ ꯅꯍꯥꯟꯒꯤ ꯂꯣꯠꯠꯇꯒ ꯊꯝꯕꯒꯤ ꯆꯩꯔꯒ ꯉꯁꯤ ꯐꯨ ꯊꯨꯅ ꯆꯠꯂꯣꯅ
ꯅꯪ ꯑꯁꯤ ꯂꯩꯕ ꯃꯇꯝꯗ ꯇꯧꯗꯦꯀꯣ ꯎꯝ
ꯑꯗꯨ ꯃꯇꯝꯗ ꯇꯥꯎꯍꯥꯎꯗꯕꯒꯤ ꯑꯗꯨꯒꯤ ꯉꯁꯤ ꯉꯥꯛꯇ ꯍꯥꯏꯗꯣ ꯃꯤ ꯀꯥꯝꯅꯥꯝ ꯑꯥꯗꯁꯨ ꯍꯥꯏꯗꯣꯛꯇꯕꯤꯒꯤ ꯉꯁꯤ ꯉꯥꯛꯇ ꯂꯣꯏꯅ ꯉꯥꯛꯇ ꯍꯥꯏꯗꯣꯛꯄꯒꯤ ꯆꯩꯕꯅꯦꯢ
ꯑꯍꯥꯟꯕꯗ ꯅꯣꯏꯃꯥꯗ ꯍꯥꯏꯕ꯭ꯔꯥ
ꯎꯝ ꯏꯄꯥꯗ ꯐꯥꯔꯁꯇ ꯍꯥꯏꯌꯦ ꯑꯗꯨꯒ ꯏꯄꯥꯅ ꯏꯆꯦ ꯑꯩꯉꯣꯟꯗ ꯍꯥꯏꯔꯛꯑꯦ ꯑꯗꯨꯒ ꯑꯩꯁꯦ ꯅꯥꯔꯛꯄꯗꯣ ꯅꯨꯃꯤꯠ ꯉꯔꯥꯡꯗꯣ ꯊ꯭ꯔꯤ ꯗꯦꯖ ꯑꯣꯏꯈ꯭ꯔꯦꯕ ꯑꯗꯨ ꯉꯁꯤꯅ ꯐꯣꯔ ꯑꯣꯏꯈ꯭ꯔꯦꯕ ꯑꯗꯨꯗꯒꯤ ꯉꯁꯤ ꯁꯤꯁꯦ ꯍꯥꯏꯗꯣꯛꯈ꯭ꯔꯒꯦꯗ ꯑꯩꯈꯣꯏ ꯃꯥꯗꯣ ꯀꯣꯜ ꯇꯧꯔꯒ ꯍꯥꯏꯕ ꯑꯌꯨꯛ ꯄꯨꯡ ꯁꯦꯕꯦꯟꯒꯨꯝꯕꯗ ꯑꯗꯨꯗꯒꯤ ꯊꯨꯅ ꯆꯦꯛꯑꯞ ꯇꯧꯕ ꯆꯠꯂꯣꯅ ꯍꯥꯏꯔꯛꯑꯦ ꯍꯜꯂꯒ ꯍꯥ ꯑ ꯑꯩꯆꯦꯒꯤꯅꯨꯄꯥꯥꯒ ꯑ
ꯀꯔꯤꯅꯣ ꯑꯁꯤ ꯂꯩꯔꯗꯤ ꯀꯩꯝ ꯇꯧꯗ꯭ꯔꯒ ꯑꯗꯨ ꯆꯠꯂꯒ ꯍꯦꯟꯅ ꯅꯥꯔꯦ ꯅꯨꯡꯉꯥꯏꯒꯦꯔꯥ ꯍꯥꯏꯔꯒ
ꯎꯝ ꯑꯁ ꯃꯣꯏꯕꯨꯁꯨ ꯅꯨꯡꯉꯥꯏꯇꯔꯦ ꯁꯨꯃꯥꯏꯅ ꯅꯍꯥꯟꯗꯣ ꯐꯤꯚꯔ ꯍꯥꯟꯅ ꯇꯥꯎꯕ ꯍꯧꯕꯗꯒꯤ ꯈꯔ ꯐꯠꯇ꯭ꯔꯦꯕ ꯑꯩ
ꯅꯪꯉꯨꯔꯣ
ꯎꯝ ꯐꯤꯚꯔ ꯇꯨꯕ ꯍꯨꯔꯒ ꯁꯤꯖꯟꯖꯤ ꯎ ꯄꯩꯁꯥ ꯐꯣꯔꯇꯤꯁ ꯍꯣꯁꯄꯤꯇꯥꯜꯁ ꯐꯥꯒꯤ ꯅꯠꯇꯦꯀꯣ
ꯄ꯭ꯔꯥꯏꯚꯦꯠꯂꯣ ꯒꯣꯕꯔꯃꯦꯟꯂꯣ
ꯄ꯭ꯔꯥꯏꯚꯦꯠ ꯑꯣꯏꯕꯅꯤ ꯑꯩ ꯃꯣꯏꯒꯤꯑ ꯁꯤ ꯑꯜꯇ꯭ꯔ ꯁꯥꯎꯟ ꯌꯥꯎꯗꯕꯤꯗ ꯕ꯭ꯂꯠ ꯇꯦꯁꯀ ꯑꯦꯛꯁꯔꯦ ꯈꯛꯇ ꯏꯂꯚꯦꯟ ꯊꯥꯎꯖꯟ ꯐꯥꯏꯚ ꯍꯟꯗ꯭ꯔꯦꯠ ꯄꯤꯌꯨ ꯍꯥꯏ
ꯂꯣꯏꯄꯤꯈ꯭ꯔꯕꯣ
ꯄꯤꯗꯦ ꯇꯨ ꯀꯦ ꯇꯣꯄꯥ ꯀ꯭ꯂꯤꯅꯤꯛ ꯇ ꯆꯠꯈꯔꯦ ꯑ ꯃꯨꯛꯀ
ꯑꯗꯣ ꯍꯧꯖꯤꯛꯇꯤꯅꯦ ꯀ꯭ꯂꯤꯅꯤꯛꯁꯤꯗ ꯁꯚꯦꯟ ꯂꯧꯕ
ꯍꯥꯥ
ꯍꯧꯖꯤꯛ ꯑ ꯀꯩꯅꯣ ꯅꯪꯅ ꯑꯇꯣꯞꯄ ꯆꯠꯄꯁꯤꯗ ꯀꯌꯥ ꯂꯧꯕꯅꯣ ꯑꯀꯨꯛꯀ
ꯂꯣꯏꯅꯃꯛ ꯑꯍꯨꯝ ꯂꯣꯏꯅꯃꯛ ꯌꯦꯡꯕꯗ ꯑꯝ ꯐꯣꯔ ꯊꯥꯎꯖꯟ ꯐꯥꯏꯚ ꯍꯟꯗ꯭ꯔꯦꯗ ꯂꯥꯛꯋꯦ ꯑꯦꯛꯁ ꯔꯦ ꯑꯜꯇ꯭ꯔꯥꯁꯥꯎꯟ ꯕ꯭ꯂꯗ ꯇꯦꯁꯇ
ꯌꯥꯏꯅ‌ ꯑꯗꯨꯝ
ꯎꯝ ꯑꯗꯨꯒ ꯑꯁ ꯐꯔꯣꯇꯤꯁꯇꯤ ꯍꯥ
ꯐꯪꯅ ꯔꯤꯖꯜꯇꯪ ꯂꯧꯕ ꯆꯠꯇꯣꯏꯕ
ꯑ ꯔꯤꯖꯜ ꯇꯥꯎꯔꯒ ꯑꯃꯨꯛꯀ ꯍꯣꯁꯄꯤꯇꯥꯜꯗ ꯗꯣꯛꯇꯔꯗ ꯎꯅꯔꯒ ꯍꯤꯗꯥꯛꯀꯨꯝꯕ ꯂꯥꯎꯕ ꯍꯧꯗ꯭ꯔꯤ
ꯀꯩꯝ ꯀꯩꯝꯇ ꯑꯣꯏꯗꯕ ꯑꯣꯏꯁꯅꯨ ꯍꯤꯗꯥꯛ ꯆꯥꯔꯒ ꯊꯨꯅ ꯐꯔꯁꯨ ꯐꯔꯛꯄꯁꯨ
ꯑꯣꯄꯤ ꯇꯤꯀꯤꯗꯤ ꯑꯃ ꯔꯤꯖꯤꯁꯇꯥꯔ ꯇꯧꯕꯒꯤ ꯇꯨ ꯊꯥꯎꯖꯟ ꯂꯧꯋꯦ
ꯊꯥꯎꯖꯟ
ꯇꯥ ꯎꯝ ꯃꯣꯏꯁꯦ ꯍꯦꯟꯖꯤꯟꯕꯒꯤ ꯈꯨꯌꯥꯝꯗꯤ ꯂꯣꯏ
ꯑꯁ
ꯑꯣꯟꯊꯥꯅꯤꯉꯥꯏ ꯇꯧꯔꯦ ꯑꯩꯗꯤ ꯏꯂꯚꯦꯟ ꯊꯥꯎꯖꯟ ꯐꯥꯏꯚ ꯍꯟꯗ꯭ꯔꯦꯠ ꯊꯝꯗꯗꯤ ꯉꯟꯇꯥꯅ ꯇꯧꯗꯣꯏꯔꯅ
ꯅꯥꯕꯒ ꯂꯥꯏꯌꯦꯡꯕꯗꯨꯗꯤ ꯀꯥꯏꯗꯤ ꯀꯥꯏꯗꯦꯗ ꯑꯩꯕꯨꯗꯤ ꯇꯧꯅꯤꯡꯉꯥꯏ
ꯑꯣꯏ ꯗꯕꯗ ꯑꯁ
ꯀꯔꯝ ꯀꯥꯟ ꯍꯜꯂꯛꯀꯦꯔ ꯑꯗꯨꯗꯤ
ꯖꯨꯟ ꯂꯥꯏ ꯇꯥꯇꯨꯅ
ꯖꯨꯂꯥꯏ
ꯑꯥ
ꯑꯣ ꯌꯥꯏ ꯌꯥꯏ ꯂꯩꯌꯣ ꯂꯩꯌꯣ
ꯑꯃ ꯑꯩꯈꯣꯏ ꯂꯥꯛꯃꯤꯟꯅ ꯈꯣꯏꯅ ꯈꯔ ꯊꯦꯡꯅ ꯆꯠꯂꯁꯦꯅ ꯍꯥꯏꯔꯛꯑꯦ
ꯑꯣ ꯀꯩꯝ ꯀꯥꯏꯗ‌ꯦꯗ ꯅꯨꯡꯉꯥꯏꯔꯗꯤ ꯀꯩꯅꯣ ꯇꯧꯔꯗꯤ ꯍꯣꯏ
ꯂꯥꯏꯔꯒ ꯑꯗꯨꯝ ꯆꯠꯂꯣꯅ ꯌꯨꯝꯅ ꯁꯨ ꯑꯃꯨꯛꯀ ꯍꯥꯏꯔꯛꯑꯦꯕ
ꯎꯝ ꯅꯣꯏꯔꯒ ꯅꯁꯥ ꯐꯔꯒ ꯂꯥꯛꯑꯣ
ꯎꯝ ꯀ꯭ꯂꯥꯁꯇꯣ ꯃꯤ ꯄꯥꯛꯅ ꯂꯥꯛꯇ꯭ꯔꯗꯤꯀꯣ
ꯎꯝ ꯀꯩꯊꯧꯈꫭꯏꯁꯨ ꯍꯥꯏꯕꯗꯤ ꯁꯦ ꯀꯩꯅꯣꯈꯣꯏꯒꯤ ꯔꯨꯝꯁꯨ ꯍꯥꯏꯕꯗꯤ ꯃꯅꯤꯄꯨꯔ ꯊꯣꯛꯄ ꯈꯣꯏꯗꯨꯁꯨ ꯑꯦ ꯁꯣꯔꯤ ꯃꯣꯏꯁꯨ ꯊꯦꯡꯅ ꯂꯥꯛꯀꯅꯤ ꯍꯥꯏꯌ‌ꯦꯅ‌ꯦ
ꯑꫭ ꯑꯗꯨꯅꯤꯅ
ꯍꯣꯏ ꯑꯗꯨꯕꯨ ꯑꯃ ꯁꯤꯗ ꯃꯌꯥꯡ ꯀꯩꯅꯣ ꯀꯩꯅꯣ ꯐꯤ ꯍꯥꯞꯄ ꯍꫭꯏꯗꯨꯗꯤ ꯀꯩꯅꯣ ꯀꯩꯅꯣ ꯉꯁꯥꯏ ꯅꯨꯡꯊꯤꯟ ꯆꯠꯂꯦꯕ
ꯑꫭ ꯃꯥꯗꯤ ꯉꯟꯇꯥꯁꯨ ꯂꯥꯛꯀꯅꯤꯅ ꯆꯠ ꯇꯝꯃꯅꯤꯗ
ꯎꯝ ꯆꯠꯅꯤ
ꯍꯣꯁꯇꯦꯜꯁꯦ ꯃꯤ ꯂꯩꯇꯕꯅ ꯂꯣꯏꯔꯕ ꯃꯥꯜꯂꯦꯀꯣ
ꯍꯈꯣꯏ ꯀꯩꯅꫭꯒꯤꯁꯤꯔꯥ ꯂꯩꯇ꯭ꯔꯦ ꯑꯝꯕꯧ
ꯈꯔꯗꯤ ꯅꯨꯡꯉꯥꯏꯔꯝꯅꯤꯗ
ꯈꯪꯗꯦꯗ ꯑꯗꯣ ꯏꯆꯤꯛ ꯆꯤꯛꯄꯒꯤ ꯑꯃꯨꯛꯀ ꯅꯨꯡꯉꯥꯏꯇꯦ ꯍꯥꯏꯗꯣꯏꯔꯥ
ꯍꯤꯟꯖꯥꯡꯗꯤ ꯍꯥꯎꯕ꯭ꯔꯣ
ꯑꯁ ꯈꯪꯗ‌ꯦꯗ ꯈꯪ
ꯇꯥꯜꯂ‌ꯦ ꯍ‌ꯦꯟꯖꯥꯡꯒꯤ ꯈꯜꯂꯒ
ꯁꯣꯏꯏꯕ ꯈꯨꯗꯤꯡ ꯑꯩꯁꯦ ꯑꯁ ꯑꯁ ꯍꯥꯏꯔꯒ ꯂꯩꯔꯦ
ꯑꯗꯤ ꯑꯦ ꯑꯥ ꯌꯦꯡꯕ ꯆꯠꯂꯒ ꯍꯦꯛ ꯆꯪꯕꯗ ꯅꯪ ꯋꯦꯠ ꯂꯣꯁꯀꯗꯧꯔꯦ
ꯅꯪ
ꯑꯥ ꯗꯣꯛꯇꯔ ꯅꯪ ꯋꯦꯠꯂꯣꯁ ꯑꯣꯏꯔꯤ ꯊꯥꯔꯇꯤ ꯁꯦꯚꯦꯟ ꯃꯇꯨꯡ ꯊꯥꯔꯇꯤ ꯁꯦꯚꯦꯟ ꯑꯣꯏꯔꯒ ꯂꯩꯔꯦꯕ
ꯋꯦꯠꯂꯣꯁ ꯇꯤ
ꯑ ꯍꯦꯛ ꯆꯥꯡꯕꯗ ꯈꯥꯡꯈ꯭ꯔꯦꯕ ꯃꯣꯏꯁꯦ ꯋꯦꯠꯁꯨ ꯑꯣꯟ ꯗꯦ ꯋꯦꯠ ꯂꯣꯁꯅꯤ ꯍꯥꯏꯌꯦ ꯑꯩꯉꯣꯟꯗ
ꯏ ꯅꯪ ꯍꯥꯏꯕꯗꯤ ꯅꯁꯥ ꯑꯥ ꯅꯌꯥꯡ ꯀꯪꯕꯗꯣ ꯑꯣ ꯃꯣꯏꯅ ꯀꯩꯅꯣ ꯃꯃꯥꯡꯗ ꯎꯗ꯭ꯔꯤꯕꯒꯤꯅꯦꯕ
ꯑꯥ ꯀꯨ ꯄꯤꯛꯃꯟꯕꯒꯤ ꯅꯪꯒꯤ ꯏꯃꯨꯡꯁꯨ ꯂꯣꯏꯅꯃꯛ ꯁꯨꯃꯥꯏꯅ ꯃꯤ ꯄꯤꯛ ꯄ꯭ꯔ ꯍꯥꯏꯌꯦ
ꯑꯩꯅ ꯍꯣꯏ ꯂꯣꯏꯅꯃꯛ ꯑꯩꯒꯤ ꯁꯤꯕꯂꯤꯡꯁꯨ ꯂꯣꯏꯅꯃꯛ ꯄꯤꯛꯑꯦꯅ ꯍꯥꯏꯕ ꯗꯨꯗꯒꯤꯗꯤ ꯃꯥ ꯋꯥ ꯍꯥꯏꯗꯔꯦ ꯈꯪꯗ꯭ꯔꯦꯗ ꯑꯣꯏꯗꯕꯗ
ꯁꯦ ꯀꯩꯅꯣ ꯕꯦꯛ ꯕꯦꯛ ꯆꯠꯄꯁꯨ ꯌꯥꯗꯕ꯭ꯔꯥ
ꯆꯠꯄ ꯌꯥꯕ ꯑꯗꯨ ꯃꯈꯣꯟ ꯑꯩꯅ ꯉꯥꯡꯕꯗꯣ ꯄꯥꯛ ꯄꯥꯛꯅ ꯇꯥꯗꯕꯅꯤ ꯆꯠꯂ ꯆꯠꯇꯤ ꯆꯠ ꯆꯠꯄꯅꯤꯗ
ꯄꯤꯀꯔ ꯇꯧꯕ ꯌꯥꯗꯦꯅ ꯑꯗꯨꯒꯤꯒꯣ
ꯑꯩꯒꯤ ꯃꯈꯣꯟꯗꯤ ꯐꯖꯅ ꯇꯥꯕ꯭ꯔꯥ
ꯐꯖꯟ ꯇꯥꯏꯌꯦ
ꯅꯪꯒꯤꯁꯦ ꯄꯤꯛꯅ ꯇꯥꯏꯌꯦꯕ ꯀꯔꯤ ꯇꯧꯕꯒꯤꯔꯥ ꯈꯪꯗꯦ
ꯎꯝ ꯈꯪꯗꯦ ꯑꯩ ꯃꯅꯨꯡ ꯂꯩꯇꯕꯒꯤꯔꯥ ꯈꯡꯗꯦ
ꯀ꯭ꯂꯥꯁ ꯆꯠꯄꯗꯣ ꯅꯨꯡꯉꯥꯏꯕ꯭ꯔꯣ
ꯉꯁꯤ ꯕꯥꯏꯕꯥ ꯂꯧꯋꯦ ꯄꯔ꯭ꯦꯛꯇꯤꯀꯜ
ꯅꯨꯡꯉꯥꯏꯕ꯭ꯔꯣ
ꯅꯨ ꯀꯩ ꯀꯩꯝ ꯇꯧꯗꯦ ꯍꯥꯏꯕꯗꯤ ꯑ ꯀꯔꯤ ꯍꯥꯏꯁꯤꯔꯥ ꯌꯥꯝꯅ ꯂꯧꯗꯦꯕ ꯀꯣꯏꯁꯟ ꯑꯃꯈꯛꯇꯪ ꯍꯪꯉꯒ ꯂꯣꯏꯈ꯭ꯔꯦꯕ ꯉꯁꯤꯗꯣ ꯗꯨꯒ ꯃꯟꯗꯦꯗꯒꯤ ꯀ꯭ꯂꯥꯁ ꯐꯖꯅ ꯍꯧꯈ꯭ꯔꯅꯤ
ꯑꯁ ꯇꯥꯟꯂꯦ ꯂꯣꯏꯅ
ꯁꯥꯕ꯭ꯔꯥ ꯗꯨꯗꯗꯤ
ꯎꯝ ꯍꯥ ꯌꯥꯝ ꯁꯥꯗꯦꯗ ꯁꯤꯗꯗꯤ ꯅꯣꯡꯒ ꯆꯨ ꯆꯨꯔꯒ ꯎꯝ ꯑꯩꯗꯤ ꯑꯦꯁꯤꯒꯤ ꯔꯨꯝꯁꯨ ꯄꯥꯛ ꯄꯥꯛꯅ ꯂꯩꯇꯦ
ꯅꯣꯏꯗꯤ ꯏꯪꯉꯤ ꯍꯥꯏꯅ
ꯎꯝ ꯍꯦꯛ ꯍꯜꯂꯛꯄꯗ ꯑꯦꯁꯤ ꯃꯤꯁ ꯇꯧꯕꯅ ꯁꯤꯔꯅꯤ
ꯍꯨꯖꯤꯛꯇꯤ ꯏꯪꯉꯦꯕ ꯔꯨꯝꯗ ꯂꯩꯕꯗꯤ
ꯑꯥ
ꯑꯗꯨꯗꯒꯤ ꯑꯗꯨꯝ ꯀꯃꯟ ꯔꯨꯝꯗ ꯐꯝꯔꯒ ꯐꯦꯟ ꯑꯣꯟ ꯇꯧꯔꯒ ꯗꯨꯝ ꯂꯩ ꯗꯣ ꯉꯔꯥꯡ ꯅꯍꯥꯟꯒ ꯉꯔꯥꯡꯒ ꯉꯁꯤꯗꯤ ꯈꯔ ꯁꯥꯏꯌꯦꯕ
ꯑꯣꯏꯗꯁꯨ
ꯈꯣꯏꯗꯤ ꯅꯨ ꯑ ꯀꯩꯅꯣ ꯅꯨꯡꯁꯤꯠ ꯁꯤꯠꯂꯦ ꯅꯣꯡ ꯃꯡꯉꯦ ꯍꯥꯏꯔꯁꯨ ꯉꯥꯏꯍꯥꯛꯇꯪ ꯇꯧꯔꯛꯀꯅꯤ ꯅꯨꯡꯁꯤꯠꯅ ꯂꯣꯏ ꯄꯨꯈ꯭ꯔꯅꯤ ꯅꯣꯡ ꯆꯨꯕꯗꯨꯁꯨ ꯅꯨꯡꯗꯥꯡ ꯑꯃ ꯈꯤꯇꯪ ꯆꯨꯔꯒ ꯍꯌꯦꯡ ꯑꯌꯨꯛꯅ ꯌꯥꯝꯅ ꯁꯥꯈ꯭ꯔꯅꯤ ꯑꯃꯨꯛꯀ
ꯅꯨꯡꯗꯥꯡ ꯈꯛ ꯈꯛꯇꯁꯨ ꯅꯨꯡꯇꯤꯒꯤ ꯅꯣꯡ ꯆꯨꯔꯗꯤ ꯐꯥꯗꯣꯏꯕ ꯀꯣ ꯏꯪꯅꯤꯡꯉꯥꯏ ꯇꯟꯕꯅ ꯁꯤꯔꯦ ꯑꯩ ꯍꯂꯛꯅꯤꯡꯉꯥꯏ
ꯑꯗꯣ ꯀꯩꯅꯣ ꯅꯨꯡꯁꯥ ꯁꯥꯗ꯭ꯔꯁꯨꯀꯣ ꯀꯔꯤ ꯍꯥꯏꯁꯦꯔꯥ ꯏꯁꯥꯗ ꯎꯝꯆꯥꯛꯅꯕ ꯑꯃ ꯂꯩ ꯍꯥꯏꯑꯦꯕ꯫
ꯑꯥꯎ
ꯏꯔꯥꯃꯜꯗ ꯑꯗꯨꯃꯥꯏ ꯇꯧꯕ ꯑꯗꯨꯒꯤ꯫
ꯑꯁ ꯇꯟꯕꯅꯤ ꯁꯤꯟꯕ꯫
ꯑꯩꯈꯣꯏꯒꯤ ꯑꯉꯥꯡꯗꯤ ꯀꯔꯝ ꯀꯥꯟ ꯍꯜꯂꯛꯀꯅꯤ ꯍꯥꯏꯕ꯭ꯔꯥ꯫
ꯖꯨꯂꯥꯏ ꯇꯦꯟ ꯅꯠꯇ꯭ꯔꯗꯤ ꯐꯤꯐꯇꯤꯟ ꯑꯩꯅ ꯇꯦꯟꯗ ꯍꯜꯂꯛꯈ꯭ꯔꯣ ꯇꯦꯟꯗ ꯍꯜꯂꯛꯈ꯭ꯔꯣ ꯍꯥꯏꯈ꯭ꯔꯅꯤ꯫ ꯑꯩꯅ ꯇꯨ ꯂꯥꯛꯀꯅꯤ ꯍꯥꯏꯕꯅꯤ ꯍꯣꯏ ꯑꯥꯗ ꯂꯥꯛꯌꯦ ꯃꯥ꯫ ꯑꯁ ꯚꯤꯗꯤꯑꯣ ꯀꯣꯜꯒ ꯇꯧꯔꯒ ꯃꯥꯗꯤ ꯍꯧꯖꯤꯛꯀꯥꯟ
ꯏꯟꯁꯇꯥꯗ ꯑꯩ ꯑꯗꯨꯝ ꯂꯥꯛꯅꯕ ꯃꯥꯒꯤ ꯄꯣꯁꯀꯨꯝꯕ ꯊꯥꯒꯠꯄꯗꯨꯗ꯫ ꯑꯗꯨꯗ ꯔꯤꯄ꯭ꯂꯥꯏꯒ ꯁꯨꯡꯇꯧ ꯇꯧꯔꯛꯗꯕꯅꯦ꯫ ꯃꯦꯁꯦꯖꯀ ꯁꯤꯟ ꯇꯧꯗꯦ ꯑꯗꯨꯅꯦ ꯕꯦꯠ ꯃꯦꯁꯦꯖꯀ ꯁꯤꯟ ꯇꯧ ꯗꯦ ꯑꯗꯨꯒ ꯁꯤꯗ ꯂꯥꯛꯑꯀꯥꯟꯗ ꯑꯩꯈꯣꯏ ꯑꯗꯨꯝ ꯑꯃꯨꯛꯀ ꯉꯥꯡꯍꯟꯗꯤ ꯅꯣꯛꯄꯗ
ꯅꯣꯏꯗꯤ ꯕꯤꯗꯤꯑꯣ ꯀꯣꯒꯨꯝꯕ ꯇꯧꯗꯦ꯫
ꯇꯧꯗꯦ꯫
ꯑꯩꯉꯣꯟꯗꯗꯤ ꯃꯤꯁ ꯀꯣꯜꯒ ꯄꯤꯕꯅ ꯄꯤꯕꯅ ꯑ ꯑꯩꯅ ꯆꯩ ꯆꯩꯕꯅꯤ ꯅꯪꯁꯦ ꯃꯇꯝ ꯆꯥꯗ꯭ꯔꯀꯥꯟꯗ ꯄꯪꯇꯧꯗ ꯇꯧꯔꯛꯀꯅꯨꯅ꯫
ꯑꯗꯨꯗꯤ ꯍꯧꯖꯤꯛ ꯀꯥꯟꯅꯤ ꯈꯔ ꯐꯥꯔꯛꯅꯤ ꯃꯥ
ꯃꯥ ꯀꯩꯅꯣ ꯄꯥꯏꯈ꯭ꯔꯕꯒꯤ꯫ ꯍꯧꯖꯤꯛꯀꯟ ꯕꯤꯗꯤꯑꯣ ꯑꯗꯨꯅꯦ ꯊꯥꯒꯠꯄꯗꯣ ꯂꯣꯏꯔꯦ
ꯎꯝ ꯀꯩꯅꯣꯝ ꯈꯤꯇꯪ ꯂꯩꯔꯁꯨꯨꯝ ꯕꯤꯗꯤꯑꯣ ꯀꯣꯜ ꯇꯧꯔꯛꯑꯅꯤ ꯑꯗꯨꯝ ꯑꯩꯅ ꯆꯩ
ꯑꯩꯁꯨ ꯉꯁꯤ ꯌꯦꯟ ꯆꯥꯁꯤꯔ ꯍꯥꯏꯕꯒꯤ
ꯆꯥꯔꯣ ꯑꯩꯗꯤ ꯌꯦꯟ ꯃꯁꯛꯇꯨꯒ ꯌꯦꯡꯅꯤꯡꯗ꯭ꯔꯦ꯫
ꯑꯩꯈꯣꯏꯗꯣ ꯀꯨꯏꯔꯦ ꯆꯥꯗꯕ꯫
ꯆꯥꯊꯣꯛꯎ ꯑꯁ ꯑꯩꯈꯣꯏꯗꯤ ꯁꯣꯏꯕꯨꯝꯒ ꯆꯥꯕꯅ ꯑ ꯁꯣꯏꯕꯨꯝ ꯈꯛꯇ ꯊꯤꯔ ꯆꯥ ꯆꯥꯕꯅꯤ ꯑꯩꯗꯤ꯫
ꯑꯩꯁꯨ ꯅꯍꯥꯟ ꯊꯥꯔꯛꯄꯅꯦ ꯑꯗꯣ ꯂꯣꯏꯊꯣꯛꯈ꯭ꯔꯦꯗ ꯏꯔꯣꯟꯕ ꯏꯔꯣꯟꯕ꯫ ꯇꯧꯃꯟꯕꯒꯤ ꯂꯣꯏꯊꯣꯛꯈ꯭ꯔꯦ꯫
ꯑꯃꯥꯗꯨꯗꯤ ꯑꯍꯥꯎ ꯑꯍꯥꯎꯕ ꯄꯨꯔꯛꯇꯕ꯭ꯔꯣ꯫
ꯀꯅꯥ
ꯑꯃꯥꯗꯣ
ꯑꯣ ꯄꯨꯔꯛꯑꯁꯨ ꯃꯥꯗꯤ ꯃꯊꯟ ꯃꯊꯟꯇ ꯆꯥꯏꯗꯨꯗꯤ꯫
ꯃꯣꯏ ꯑꯃ ꯈꯣꯏ ꯍꯜꯂꯥꯛꯅꯤꯡꯉꯥꯏꯗꯤ ꯉꯥꯏꯗ꯭ꯔꯁꯨ ꯌꯥꯔꯦ ꯃꯣꯏꯗꯤ꯫ ꯖꯨꯂꯥꯏ ꯊꯥꯔꯇꯤ ꯇ꯭ꯋꯦꯟꯇꯤꯗꯤ ꯍꯦꯜꯂꯥꯛꯑꯗꯤ ꯃꯥꯒꯤꯗꯣ ꯄꯨꯝꯃꯅꯤꯗ ꯂꯣꯏꯅꯃꯛ꯫
ꯑꯣ ꯃꯥꯅ ꯃꯥꯅ ꯍꯥꯏꯕꯅꯦ ꯃꯣꯏ ꯂꯥꯛꯇ꯭ꯔꯤꯉꯩꯗ ꯑꯦꯛꯖꯥꯡ ꯂꯣꯏꯔꯗꯤ ꯐꯔꯅꯤꯅ ꯍꯥꯏꯕꯅꯦ꯫
ꯑꯥꯎ
ꯑꯗꯨ ꯈꯪꯗꯦ ꯑꯃ ꯑꯥꯗ ꯀꯩꯅꯣꯗꯨꯔꯣ꯫ ꯅꯪꯒꯤ ꯅꯃꯥꯟꯅꯕꯤꯗꯣ꯫
ꯑꯥ
ꯑꯥ ꯑꯗꯨꯗꯤ ꯈꯔ ꯉꯟꯅ ꯂꯥꯛꯀꯗꯤ ꯍꯥꯏꯕ꯭ꯔꯥ ꯀ ꯀꯅꯥꯅ ꯈꯪꯗ꯭ꯔꯦꯕ ꯑꯗꯣ꯫
ꯑ ꯑꯗꯨꯗꯤ ꯈꯔ ꯍꯟꯅ ꯂꯥꯛꯀꯅꯤ ꯍꯥꯏꯕꯅꯤ꯫ ꯈꯪꯗꯦꯕ ꯃꯣꯏꯗꯣ ꯔꯤꯖꯥꯜ ꯊꯣꯛꯇꯕꯅꯤꯅ ꯔꯤꯖꯥꯜ ꯇ ꯊꯣꯛꯑꯒ ꯈꯪꯒꯅꯤ ꯑꯃꯨꯛꯀ ꯍꯥꯏꯔꯛꯑꯦ ꯑꯗꯨꯒꯤ ꯒ꯭ꯌꯥꯟ ꯇꯥꯗ꯭ꯔꯤꯕ
ꯀꯔꯝ ꯀꯥꯟ ꯊꯣꯛꯀꯦꯔꯥ
ꯈꯪꯗꯦ ꯍꯥꯌꯦꯡꯈ꯭ꯔꯗꯤ ꯁꯤꯌꯥꯔ ꯊꯣꯛ ꯂꯥꯁ ꯏꯔꯗꯨꯗꯤ ꯍꯧꯖꯤꯛ ꯈꯥꯡꯔꯒꯥ ꯂꯩꯔꯥꯕ ꯃꯇꯝ ꯑꯣꯏꯔꯕꯅꯦꯕ
ꯑꯩꯈꯣꯏꯒꯤ ꯗꯦꯠ ꯇꯦꯟ ꯌꯧꯔꯅꯤ
ꯑꯣ ꯑꯦꯖꯝ ꯑꯣ ꯐꯖꯅ ꯊꯥꯕꯗ ꯑꯩꯁꯨ ꯂꯥꯛꯈ꯭ꯔꯅꯤ ꯑꯗꯨ ꯃꯇꯝꯗ
ꯑꯩ ꯂꯥꯏꯔꯤꯛ ꯀꯔꯤꯝ ꯄꯥꯅꯤꯡꯗꯦ
ꯄꯥꯕ ꯍꯧꯔꯣ ꯑꯁ
ꯁꯨꯡꯄꯥ ꯄꯥꯟ ꯄꯥꯅꯤꯡꯗ꯭ꯔꯦ
ꯃꯊꯥ ꯁꯥꯏꯍꯦ ꯈꯜꯂꯒ
ꯑꯩꯁꯨ ꯃꯊꯥ ꯁꯥꯏ ꯅꯪꯕꯨꯗꯤ ꯈꯔ ꯐꯩ ꯑꯩꯗꯤ ꯃꯊꯥ ꯁꯥꯏꯁꯤ